ꯍꯜꯂꯣ ꯅꯪꯑꯣꯜ ꯅꯉꯣꯟꯗ ꯀꯌꯥ ꯁꯨꯔꯝꯒꯦ
ꯑꯍꯨꯝ
ꯎꯝ ꯑꯗꯩꯗ ꯅꯪꯍꯥꯟꯅ ꯇꯧꯔꯛꯄ
ꯑꯩꯅ ꯇꯧꯕꯅꯦꯕ
ꯎꯝ
ꯅꯪꯉꯣꯟꯗꯒꯤ ꯇꯧꯅꯕ ꯍꯩꯁ
ꯄꯤ ꯏꯁ ꯃꯥꯗ꯭ꯔ ꯑꯣꯐ ꯀ꯭ꯌꯨ ꯀꯥꯔꯤꯒꯤ
ꯀꯪꯡꯂꯥꯗꯩ ꯑꯩꯈꯣꯏ ꯀꯦꯝꯄꯁ ꯃꯅꯨꯡꯒꯤ ꯍꯩꯅꯧ ꯌꯥꯝ ꯄꯥꯟꯕꯅꯦ ꯑꯩꯈꯣꯏꯁꯨ ꯆꯠꯂ ꯍꯦꯛꯎ ꯌꯥꯕꯅꯦꯀꯣ ꯋꯥꯛꯀꯤꯡ ꯑꯣꯏꯅ ꯁꯨꯝ ꯁꯨꯝ ꯀꯣꯏꯅ ꯆꯠꯂꯒꯅꯦ ꯍꯦꯛꯎ ꯌꯥꯏꯕ
ꯎꯝ
ꯍꯌꯦꯡ ꯇꯨꯗꯠ ꯂꯣ ꯆꯠꯂꯨꯁꯤꯔꯥ
ꯑꯩꯒꯤ ꯍꯦꯛ ꯇꯥꯏ
ꯀꯣꯏꯅ ꯆꯠꯂꯒ ꯀꯨꯏꯅ ꯍꯥꯎꯏꯁꯤ ꯀꯥꯏꯕꯥꯅꯦ ꯑꯗꯨꯝ ꯆꯠꯂꯤꯕꯣ ꯆꯥꯛꯆꯥꯇꯣꯛꯑꯒꯥ ꯁꯨꯃꯥꯏꯅ ꯄꯨꯡ ꯇꯔꯥꯃꯥꯊꯣꯏ ꯕꯥꯔꯣ ꯄꯨꯡ ꯑꯃ ꯁ꯭ꯋꯥꯏꯁꯦ ꯆꯠꯂꯦꯗꯅ ꯑꯗꯨꯒꯥ ꯇꯪ ꯀ꯭ꯋꯥꯇꯔ ꯀꯩꯀꯥꯗꯒꯤ ꯗꯤꯟ ꯁꯦꯇꯔꯗꯦ ꯁꯦꯠꯇꯔꯗꯦ ꯆꯠꯄꯗꯣ ꯗꯤꯄꯥꯔꯠꯃꯦꯟꯒꯤ ꯀꯂ꯭ꯥꯁ ꯃꯌꯥꯝ ꯆꯠꯇꯣꯏꯅꯦꯕ ꯑꯗꯨꯝ ꯍꯩꯅꯧ ꯃꯌꯥꯝ ꯃꯌꯥꯝ ꯍꯦꯛꯑ ꯂꯥꯛꯇꯣꯏꯅꯦ ꯑꯥ ꯑꯥ
ꯋꯥꯗ꯭ꯔꯕꯔꯠ ꯋꯥꯢ ꯐꯥꯗꯔ
ꯍꯛ ꯆꯜꯂꯥꯢ ꯇꯥ
ꯃꯣꯏ ꯕ꯭ꯂꯠ ꯔꯤꯂꯦꯁꯟꯒꯤ ꯃꯥꯏ ꯃꯥꯗ꯭ꯔꯁ ꯑꯣꯡꯂꯤ ꯗꯣꯇ꯭ꯔꯁ ꯑꯪꯡꯀꯜꯒ ꯍꯥꯢꯖꯜꯂꯛ ꯀꯥꯅꯤꯕ ꯍꯥ ꯍꯥ ꯍꯥ ꯍꯥ ꯍꯥ ꯍꯥꯏꯥꯗ꯭ꯔꯣ
ꯂꯥꯢꯃꯟ
ꯅꯠꯇꯦ ꯍꯥꯢꯕꯌꯦ
ꯌꯨ ꯃꯥꯏꯅꯁ
ꯑꯗꯨꯗꯤ ꯃꯃꯥꯗꯨꯒ ꯀꯃꯥꯏꯅ ꯃꯔꯤ ꯂꯩꯅ ꯍꯥꯏꯔꯣ ꯍꯪꯡ ꯗꯣꯏꯅꯦꯕ
ꯎꯝ
ꯀꯃꯥꯏꯅꯗꯤ ꯂꯦꯞꯇꯣꯏꯒꯦ ꯅꯣꯏꯗꯣ ꯌꯥꯝ ꯂꯨꯏ ꯀꯥꯏꯅ ꯈꯜꯂꯝꯃꯦ ꯍꯥꯏꯕ ꯑꯗꯨ ꯄꯜꯦꯇꯤꯂꯦꯁ ꯂꯝꯊꯣꯢꯖꯝ ꯂꯥꯢꯂꯝ
ꯂꯥꯏ ꯂꯥꯏ ꯌꯨꯑꯁꯦꯠꯀꯅꯤ ꯢꯁꯨ ꯀꯧꯇꯥ ꯂꯣꯢꯃꯥ ꯈꯪꯡꯗꯦ ꯢꯊꯟꯇꯤ ꯀꯤ
ꯅꯪ ꯉꯥꯁꯥꯢ ꯀꯣꯜ ꯀꯌꯥ ꯁꯥꯅꯒꯦ ꯇꯥꯅꯨꯕꯗꯤ
ꯑꯍꯨꯝ ꯃꯨꯛ ꯁꯥꯟꯅꯕ ꯃꯥꯜꯂꯦ
ꯑꯍꯨꯝ ꯑꯍꯨꯝ
ꯎꯝ ꯃꯥ ꯈꯔꯥ ꯃꯥꯡꯉꯝꯃꯅꯤ ꯃꯥꯏꯑꯣ ꯀꯣꯜ ꯇꯧꯔꯛꯀꯥꯟꯗ ꯃꯉꯣꯟꯗ ꯃꯥꯏ ꯀꯣꯜ ꯃꯥꯡꯕꯅꯦ ꯉꯁꯥꯏ ꯑꯩꯉꯣꯟꯗꯣ ꯀꯣꯜ ꯑꯅꯤ ꯇꯧꯔꯛ ꯑꯩꯂ ꯄꯥꯏꯗꯕꯩ
ꯑꯩꯉꯣꯟꯗ ꯀꯣꯜꯗꯨ ꯂꯥꯛꯇꯕ ꯗꯨꯒꯤ
ꯑꯦꯞꯇꯨ ꯆꯪꯡꯉꯥ ꯆꯪꯡꯗ꯭ꯔꯥꯗꯤ ꯂꯥꯛꯇꯥꯕꯅꯦ ꯑꯍꯥꯝꯕꯩꯗꯤ
ꯆꯪꯉꯦ ꯑꯍꯥꯟꯕꯩꯗꯤ ꯃꯔꯛꯇꯅꯦ
ꯔꯨꯃꯩ
ꯑꯩꯒ ꯀꯣꯜꯁꯨ ꯂꯥ ꯂꯥꯛꯇꯥ ꯑꯗꯨꯒ ꯀꯩꯅꯣꯁꯨ ꯇꯧꯗꯕ ꯔꯤꯡ ꯇꯣꯟꯁꯨ ꯂꯥꯛꯇꯕ ꯑꯗꯨꯢ ꯉꯁꯥꯏ ꯅꯣꯇꯤꯐꯤꯀꯦꯁꯟꯗꯣ ꯑꯣꯟ ꯇꯧꯔꯨꯕꯅꯦꯕ ꯈꯪꯗꯦ ꯑꯗꯨꯅꯦ ꯑꯗꯣ ꯍꯧꯖꯤꯛꯇꯤ ꯑꯗꯨꯝ ꯂꯥꯛꯇ꯭ꯔꯣ
ꯑ ꯅꯪ ꯉꯥꯁꯤꯒꯤ ꯂꯨꯄꯥ ꯆꯧꯉꯥ ꯇꯥꯜꯂꯦ ꯑꯗꯨꯗꯤ ꯀꯣꯜ ꯇꯧꯔꯛꯑꯣꯢ ꯗ꯭ꯔꯥꯗꯤ ꯂꯨꯄꯥ ꯆꯧꯉꯥ ꯃꯨꯛꯅꯦꯕ
ꯃꯀꯣ ꯃꯒꯤ ꯁꯤ ꯕ꯭ꯔꯗꯔꯅꯦꯕ
ꯑꯗꯨ ꯕ꯭ꯔꯗꯔ ꯅꯦꯕ ꯐꯥꯔꯁꯅ ꯃꯥꯗꯔ ꯅꯦꯕ ꯁꯤ ꯃꯥꯗꯔ ꯅꯦꯕ
ꯄꯩꯁꯥ ꯐꯪꯉꯗꯤ ꯕꯤꯔꯌꯥꯅꯤ ꯆꯥꯎ
ꯆꯥꯔꯨꯁꯦ ꯆꯥꯔꯨꯁꯦ ꯗꯨꯏꯇꯥꯔꯗꯤ ꯁꯤꯒꯤ ꯁꯤ ꯍꯥꯏꯕꯅꯦꯕ ꯆꯤꯁ
ꯀꯔꯥꯏ ꯆꯠꯈ꯭ꯔꯦ ꯑꯗꯨꯏ ꯇꯥꯔꯗꯤ ꯑꯦꯅ ꯀꯧꯒꯗꯕ ꯑꯣꯏꯗꯣꯏꯅꯦꯕ ꯇꯨ ꯆ ꯍꯥꯏꯁꯦ ꯁꯤ ꯑꯦ ꯖꯦꯠꯅ ꯀꯧꯕꯒꯗꯧꯕ ꯑꯣꯏꯗꯣꯏꯅꯦꯕꯀꯣ ꯑꯗꯨꯑꯣꯏ ꯇꯥꯔꯗꯤ ꯖꯦꯠꯅ ꯀꯧꯕꯗꯣꯏꯁꯤ ꯑꯩ ꯏꯄꯥꯒꯤ
ꯑꯗ ꯏꯗꯨ ꯑꯣ ꯍꯣꯏ ꯋꯥꯏ ꯂꯩꯔꯦꯀꯣ ꯋꯥꯏꯁꯦ ꯂꯥꯜꯂꯦꯅ ꯏꯗꯣꯏꯁꯦ
ꯕꯤ ꯂꯩꯔꯦꯀꯣ ꯕꯤꯁꯦ ꯕꯤꯁꯦ ꯃꯥꯗꯔꯅꯦꯕ ꯕꯤꯁꯦ ꯃꯥꯗꯔꯅꯦꯕꯀꯣ ꯂꯥꯜꯂꯦ ꯂꯥꯜꯂꯦ ꯌꯨ ꯂꯩꯔꯦꯀꯣ ꯌꯨ ꯂꯩꯔꯦ ꯑꯗꯨꯏ ꯇꯔꯗꯤ ꯌꯨꯁꯦꯝ ꯕ꯭ꯔꯗꯔꯅꯦꯕ ꯕꯤꯒꯤ ꯚꯤꯁꯦ ꯃꯥꯗꯔꯅꯦꯕ ꯗꯕꯂꯤꯎꯒꯤ ꯗꯕꯂꯤꯎ ꯁꯦ ꯐꯥꯗꯔꯅꯦꯕ ꯗꯕ꯭ꯂꯤꯎꯁꯦ ꯐꯥꯗꯔꯅꯦꯕ ꯋꯥꯏꯒꯤ ꯋꯥꯏꯁꯦ ꯋꯥꯥꯏꯁꯦ ꯋꯥꯥꯐꯅꯦꯕ ꯋꯥꯥꯏꯁꯦ ꯋꯥꯥꯐꯅꯦꯕ ꯃꯥꯥꯏꯗꯤ ꯕꯗꯩ ꯇꯥꯔꯀꯤ ꯑꯩꯒꯤ ꯑꯩ ꯅꯨꯄꯤꯒꯤ ꯃꯄꯥꯒꯤ ꯃꯃꯥ ꯑꯩ ꯅꯨꯄꯤꯒꯤ ꯃꯄꯥ ꯃꯃꯥ ꯑꯩ ꯅꯨꯄꯤꯒꯤ ꯃꯄꯥꯒꯤ ꯃꯃꯥ ꯅꯨꯄꯤꯒꯤ ꯃꯄꯥꯒꯤ ꯃꯃꯥꯒꯤ ꯕ꯭ꯔꯗꯔ ꯆꯨꯝꯃꯦ
ꯋꯥꯏꯐ ꯑꯩ ꯅꯨꯄꯤꯒꯤ ꯃꯃꯥꯒꯤ
ꯒꯤꯂꯥꯏ
ꯋꯥꯏꯐꯀꯤ ꯃꯃꯥꯒꯤ
ꯑꯗ ꯑꯩ ꯅꯨꯄꯤꯒꯤ ꯃꯄꯥꯒꯤ ꯒꯤ ꯃꯃꯥ ꯑꯣꯏꯗꯣꯏꯕ ꯑꯩ ꯅꯨꯄꯤꯒꯤ ꯐꯥꯗꯔꯒꯤ ꯃꯃꯥꯒꯤ ꯕ꯭ꯔꯗꯔ ꯌꯥꯝ ꯌꯥꯝꯃꯦ ꯀꯔꯤꯕꯨ ꯍꯥꯏꯅꯤꯡꯉꯤꯅꯣ ꯁꯤꯖꯦ ꯕꯦꯟꯁꯇ ꯍꯥꯡꯕ ꯊꯨꯅ ꯁꯥꯡꯈ꯭ꯔꯦ
ꯃꯣꯏꯖꯤ ꯇꯣꯄꯤꯛ ꯑꯅꯤ ꯑꯍꯨꯝ ꯑꯅꯤ ꯑꯍꯨꯝ ꯇꯧꯔꯀꯥꯟꯗ ꯍꯟꯗ꯭ꯔꯦꯠ ꯀꯣꯏꯁꯟ ꯇꯦꯁ ꯑꯗꯨꯝ ꯇꯧꯋꯦꯕꯀꯣ ꯁꯔꯦ ꯀ ꯁꯔꯦ ꯀꯔꯤ
ꯁꯤꯃ ꯇꯧꯔꯒ ꯇꯣꯛꯑꯁꯤ ꯁꯤꯨꯃ ꯇꯧꯔꯒ ꯇꯣꯛꯑꯁꯤ
ꯇꯨꯝꯅꯤꯡꯉꯦ
ꯆ ꯆꯣꯛꯊꯔꯦ ꯂꯥꯏꯔꯤꯛ ꯉꯥꯛꯇꯪ ꯄꯥꯔꯨꯕ꯭ꯔꯕꯨ
ꯇꯨꯃꯣ ꯇꯨꯃꯣ
ꯄꯥꯏꯌꯨꯀꯣ ꯋꯥꯝ ꯋꯥꯢ ꯁꯤꯅꯤꯗ ꯊꯥꯎꯗꯔꯅꯦꯕ ꯏꯃꯥꯒꯤ ꯃꯄꯥꯒꯤ ꯑꯩꯒꯤ ꯏꯃꯥꯒꯤ ꯏꯄꯥꯒꯤ ꯏꯕꯨꯡ ꯏꯄ꯭ꯋꯥ ꯍꯥꯏ ꯑꯩꯒꯤ ꯏꯃꯥꯒꯤ ꯏꯃꯥꯒꯤ ꯏꯄꯥꯒꯤ ꯏꯃꯥꯒꯤ ꯏꯃꯥ ꯑꯩ ꯏꯃꯥꯒꯤ ꯀꯥꯜꯃ ꯏꯃꯥꯒꯤ ꯃꯄꯥ
ꯀꯔꯤꯒꯤ ꯃꯥꯒꯤ ꯃꯄꯥ
ꯑꯩ ꯏꯃꯥꯒꯤ ꯏꯃꯥꯁꯤꯒꯤ ꯑꯃꯨꯛ ꯃꯥꯏ ꯃꯃꯥꯁꯤ ꯃꯥꯒꯤ ꯃꯃꯥꯒꯤ ꯔꯗꯁꯤ
ꯅꯣꯏ ꯅꯕꯣꯛ ꯇꯥꯔꯦ ꯑꯗꯨꯗꯤ
ꯑꯗꯨꯗꯤ ꯑꯕꯣꯛ ꯍꯥꯏꯔꯒ ꯄꯤꯔꯝꯃꯤꯌꯦ ꯏꯃꯥꯒꯤ ꯏꯄꯥꯒꯤ ꯑꯗꯨꯒꯤ ꯑꯗꯥꯒꯤ ꯇꯧꯔ ꯏꯔꯝꯕ ꯑꯗꯨ ꯌꯥꯝ ꯌꯦꯡꯅꯤꯡꯇꯕ ꯍꯥꯏꯇꯥꯔꯦ
ꯑꯗ ꯍꯥꯏꯔꯛꯑꯣ ꯍꯥꯏꯕ ꯑꯃ ꯑꯩꯉꯣꯟꯗ
ꯀꯩꯅꯣ ꯍꯥꯏꯔꯛꯇꯣꯏꯁꯦ
ꯑꯩ ꯈꯨꯝꯃꯛꯀꯦ ꯍꯥꯏꯕ ꯑꯃ ꯍꯥꯏꯔꯛꯑꯣ ꯍꯥꯏꯕ
ꯍꯥꯏ ꯔꯛꯀꯦ ꯑ ꯎꯝ ꯎꯝ ꯅꯪꯒꯤ ꯀꯣ ꯅꯪꯒꯤ ꯅꯪꯒꯤ ꯀꯩꯅꯣꯒꯤ ꯅꯪꯒꯤ ꯅꯨꯄꯤꯒꯤ ꯅꯪꯁꯤ ꯅꯨꯄꯥ ꯑꯣꯏꯗꯣꯏꯅꯦꯕꯀꯣ ꯅꯪꯒꯤ ꯅꯨ ꯅꯨꯄꯤꯒꯤ ꯃꯄꯥꯒꯤ ꯃꯃꯥꯒꯤ ꯎꯝ ꯅꯪ ꯅꯨꯄꯤꯒꯤ ꯃꯄꯥꯒꯤ ꯏ ꯃꯛ ꯃꯥꯒꯤ ꯃꯃꯥꯒꯤ ꯕ꯭ꯔꯗꯔꯁꯦ ꯀꯩ ꯊꯣꯛꯑꯦꯕ
ꯃꯃꯥꯒꯤ ꯋꯦꯗꯔ ꯖꯦꯌ
ꯑꯩꯅ ꯀꯩ ꯊꯣꯛꯇꯣꯏꯅꯣꯕ ꯎꯝ
ꯋꯥꯠꯁꯤꯅ ꯀꯩ ꯀꯨꯃꯥꯏꯃꯤꯠ ꯑꯥ
ꯅꯪ ꯅꯪꯒꯤ ꯅꯨꯄꯤꯒꯤꯅꯦ
꯭ꯒꯔꯥꯟꯐꯥꯗꯔ ꯏꯟ ꯂꯣ
ꯍꯣꯏ ꯒ꯭ꯔꯥꯟ ꯑꯗꯨꯝ ꯀꯩꯅꯣ ꯄꯨꯄꯨ ꯑꯗꯨꯝ ꯊꯣꯛꯑꯅꯤ ꯌꯥꯔꯦ ꯁꯤ ꯑꯗꯨꯃꯥꯏꯅ ꯍꯥꯏꯁ ꯍꯥꯏꯕ ꯃꯣꯏꯅꯗꯤ ꯁꯥꯡꯅ ꯁꯥꯡꯅ ꯍꯥꯏ ꯗꯨꯃꯥꯏꯍꯥꯏ
ꯍꯥꯡꯉꯦꯕ
ꯄꯣꯏꯟꯇꯤꯡ ꯑꯦꯠ ꯍꯥꯏꯔꯒ ꯍꯥꯏꯗ꯭ꯔꯣ ꯄꯣꯏꯟꯇꯤꯡ ꯑꯦꯠ ꯃꯤ ꯃꯃꯤꯡ ꯍꯥꯏꯕꯗꯣ
ꯄꯣꯏꯟꯇꯤꯡꯒꯤꯗꯣ ꯄꯣꯏꯟꯇꯤꯡꯒꯤꯗꯣ ꯇꯧꯁꯦ ꯐꯨꯜ ꯀꯤꯡꯗꯣ ꯅꯨꯡꯉꯥꯏꯕꯅꯦ
ꯎꯡꯕ ꯂꯣꯏꯔꯝꯗꯧꯔꯦꯗ ꯄꯨꯡ ꯑꯃ ꯍꯦꯟꯅꯋꯥꯏ ꯁꯥꯟꯅꯕꯁꯤꯦ ꯈꯪꯍꯧꯗꯦ ꯌꯦ
ꯄꯨꯡ ꯀꯌꯥ ꯇꯥꯒꯦ ꯏꯃꯥ ꯄꯨꯡꯂꯣꯏꯗꯣꯔꯦ
ꯇꯨꯡꯃꯣ ꯇꯨꯡꯃꯣ ꯆꯠꯂꯨꯔꯒ
ꯋꯥ ꯀꯩꯅꯣꯁꯨ ꯆꯥꯔꯁꯤꯁꯨ ꯐꯨꯜ ꯑꯣꯏ ꯂꯩꯔꯝꯃꯦ ꯆꯔꯦ
ꯐꯣꯟ ꯄꯥꯏ ꯇꯔꯣ ꯉꯁꯥꯏꯗꯩ
ꯄꯥꯏꯗ
ꯅꯦꯠꯇꯤ ꯌꯥꯝ ꯆꯠꯂꯣꯌꯦ
ꯎꯝ